ꯍꯜꯂꯣ
ꯢꯇꯧꯁꯤꯕꯨ ꯀꯃꯥꯏ ꯀꯃꯥꯏ ꯂꯦꯜꯕꯤꯔꯤꯒꯦ ꯑꯣ ꯇꯥꯏꯌꯦ ꯇꯥꯏꯌꯦ ꯑꯣ ꯇꯥꯔꯦ ꯇꯥꯔꯦ
ꯀꯩꯗꯧꯕꯤꯔꯝꯃꯤꯅꯣ
ꯈꯔ ꯅꯨꯡꯉꯤꯢꯇꯦꯅ ꯑꯩꯈꯣꯢꯒꯤ ꯆꯁ ꯍꯥꯏꯇꯥꯔꯦ
ꯎꯝ ꯁꯣꯝꯁꯦ ꯑꯩꯈꯣꯏꯒꯤ ꯏꯁꯄꯤꯀꯔ ꯃꯅꯥꯛꯇ ꯈꯤꯇꯪ ꯅꯛꯁꯟꯕꯤꯔꯒ ꯉꯥꯡꯕꯤꯌꯣ ꯑꯩꯈꯣꯏꯒꯤ ꯁꯣꯝꯒꯤ ꯈꯣꯟꯖꯦꯜ ꯐꯖꯕꯁꯦ ꯑꯩꯈꯣꯏ ꯈꯤꯇꯪ ꯇꯥꯞꯂꯤ ꯇꯥꯞꯂꯤ ꯇꯧꯔ ꯇꯥꯏ ꯍꯥꯏꯇꯥꯔꯦꯀꯣ
ꯑꯥ ꯇꯥꯕꯤꯔꯕ꯭ꯔꯥ
ꯑꯣ ꯇꯥꯖꯔꯦ ꯇꯥꯖꯔꯦ ꯁꯣꯝꯁꯦ ꯑꯩꯈꯣꯏꯒꯤ ꯀꯩꯇꯧꯕꯤꯑꯦꯕ ꯑꯩꯁ ꯊꯨꯝꯃꯝꯃꯤ ꯍꯥꯏꯒꯨꯝ ꯍꯥꯢꯈꯤꯕꯅꯦꯒꯣ
ꯃꯥꯂꯤꯁ ꯇꯧꯍꯜꯂꯤ ꯍꯥꯏꯅ ꯍꯥꯏꯈꯤꯕ
ꯑꯣ ꯀꯩ ꯑꯣꯏꯅ ꯉꯝꯕꯤꯗ꯭ꯔꯤꯕꯅꯣ ꯍꯛꯆꯥꯡꯁꯦ ꯑꯩꯈꯣꯏꯒꯤ ꯂꯤꯚꯔ ꯈꯤꯇꯪ ꯁꯣꯛꯄꯒꯤꯔ ꯃꯥꯜꯅꯤꯁ ꯇꯣ ꯐꯦ
ꯑꯥ ꯀꯣꯛ ꯆꯤꯛꯄꯒꯤꯅꯤꯗ
ꯑꯣ ꯑꯩꯈꯣꯏꯒꯤ ꯀꯣꯛ ꯆꯤꯠꯄꯒꯤ ꯑꯩꯈꯣꯏꯒꯤ ꯈꯣꯡꯗ ꯂꯝꯕꯤꯔꯤꯔ ꯀꯔꯝꯃꯥꯏꯅ ꯇꯧꯔꯤꯅꯣ ꯃꯥꯂꯤꯁ ꯇꯧꯁꯦ
ꯑꯩꯈꯣꯏꯒꯤ ꯍꯛꯆꯥꯡ ꯑꯁꯤꯗ ꯍꯥꯏꯗꯤ ꯑꯉꯥꯡꯈꯩ ꯅꯪꯒꯟꯗ ꯆꯣꯡꯍꯟꯕ ꯁꯥꯟꯅꯔꯤ ꯍꯥꯏꯇꯥꯔꯦ
ꯑꯣ ꯑꯉꯥꯡꯈꯩꯁꯨ ꯄꯟꯕꯤꯔꯦ ꯑꯩꯈꯣꯏꯒꯤ ꯁꯣꯝꯒꯤ ꯑꯉꯥꯡꯖꯤꯕꯤ ꯁꯦ ꯄ
ꯑꯦ ꯑꯩꯁꯦ ꯏꯆꯥ ꯇꯔꯥ ꯂꯩꯖꯔꯦ ꯍꯥꯏꯇꯥꯔꯦ
ꯑꯣ ꯑꯩꯁ ꯏꯥꯁꯥꯁꯦ ꯈꯔꯗꯤ ꯃꯁꯤꯡꯗꯤ ꯈꯔ ꯌꯥꯝꯃꯦ ꯑꯩꯈꯣꯏꯒꯤ ꯁꯣꯝ ꯊꯥꯛꯄ ꯈꯣꯠꯄꯁꯤ ꯑꯋꯥꯕ ꯊꯦꯡꯅꯕꯤꯗꯕ꯭ꯔꯥ ꯅꯠꯇ꯭ꯔꯒꯅ ꯀꯔꯝꯃꯥꯏꯅ ꯇꯧꯔꯤꯅꯣ ꯑꯗꯨꯝ ꯊꯥꯛꯄꯤꯕ꯭ꯔꯥ
ꯆꯥꯕ ꯍꯣꯏ ꯊꯥꯛꯄꯁꯦ ꯈꯤꯇꯪꯗꯤ ꯋꯥꯏ ꯍꯥꯏꯇꯥꯔꯦꯅꯦ ꯑꯩꯈꯣꯏꯒꯤ ꯆꯦꯡ ꯀꯦꯖꯤ ꯌꯥꯡꯈꯩꯒꯤ ꯕꯣꯔꯥꯗꯣ
ꯍꯣꯏ
ꯑꯗꯨꯗꯣ ꯅꯣꯡꯃ ꯆꯠꯇꯦ ꯍꯥꯏꯇꯥꯔꯦꯅꯦ ꯑꯩꯈꯣꯏꯒꯤ ꯑꯉꯥꯡꯒꯤꯁꯤꯗ ꯑꯩꯈꯣꯏꯅ ꯆꯥꯛ ꯊꯣꯡ ꯄꯤꯖꯕ ꯃꯇꯝꯗ ꯑꯩꯈꯣꯏꯒꯤ
ꯁꯣꯝꯖꯦ ꯑꯩꯈꯣꯏ ꯑꯉꯥꯡ ꯇꯔꯥꯁꯨ ꯑꯉꯥꯡ ꯇꯔꯥꯒꯤ ꯃꯄꯥ ꯑꯣꯏꯔꯤꯝꯅꯤꯅ ꯑꯩꯈꯣꯏ ꯁꯣꯝꯁꯦ ꯑꯩꯈꯣꯏꯒꯤ ꯊꯕꯛ ꯏꯪꯈꯥꯡꯗꯤ ꯀꯔꯤ ꯀꯔꯤ ꯍꯣꯅꯕꯤꯔꯤ
ꯊꯕꯛ ꯏꯪꯒꯥꯡꯁꯦ ꯑꯩꯈꯣꯏ ꯍꯧꯖꯤꯛꯀꯤ ꯑꯣꯏꯅꯗꯤ ꯊꯣꯏꯗꯣꯛꯄ ꯍꯦꯟꯅ ꯇꯧꯖꯗ꯭ꯔꯦ ꯍꯥꯏꯇꯥꯔꯦ ꯑꯩꯈꯣꯏꯒꯤ ꯆꯦꯛ ꯁꯨꯕ ꯈꯖꯥ ꯈꯖꯤꯛ ꯈꯖꯤꯛ ꯆꯠꯆꯔꯤꯌꯦ
ꯍꯣꯏꯅꯦ ꯑꯣ ꯑꯗꯨꯅꯅꯤꯗꯅ ꯑꯩꯈꯣꯏꯒꯤ ꯑꯉꯥꯡꯁꯤꯡꯗ ꯑꯩꯈꯣꯏꯒꯤ ꯃꯁꯥꯁ ꯇꯧꯕꯤꯔꯤꯁꯦ ꯑꯩꯈꯣꯏꯒꯤ ꯆꯦꯛ ꯁꯨꯕ ꯆꯠꯄꯁꯤꯗ ꯍꯥꯏꯗꯕꯨ ꯑꯩꯈꯣꯏꯒꯤ ꯍꯛꯆꯥꯡ ꯆꯣꯛꯊꯔꯤꯕꯅꯤ ꯅꯠꯇ꯭ꯔꯥ
ꯑ ꯃꯥꯅꯤ ꯃꯥꯅꯤ
ꯑꯩꯈꯣꯏꯒꯤ ꯑ ꯆꯦꯛ ꯆꯨꯕꯖꯦ ꯑꯩꯈꯣꯏꯒꯤ ꯕꯣꯔꯣ ꯑꯣꯏꯅ ꯂꯩꯕꯤꯔꯤꯕ꯭ꯔꯥ ꯅꯠꯇ꯭ꯔꯒ ꯑꯩꯈꯣꯏꯒꯤ ꯃꯤꯁ ꯇ꯭ꯔꯤ ꯑꯣꯏꯅ ꯂꯩꯕꯤꯔꯤꯕ꯭ꯔꯥ ꯑꯩꯈꯣꯏꯒꯤ ꯅꯠꯇ꯭ꯔꯒꯅ ꯑꯩꯈꯣꯏꯒꯤ ꯑꯩꯈꯣꯏꯒꯤ ꯑ ꯀꯔꯤ ꯍꯥꯏꯒꯅꯤ ꯑꯩꯈꯣꯏꯒꯤ ꯁꯤꯃꯦꯟ ꯊꯤꯠꯄ ꯀꯥꯡꯒꯨꯗꯣ ꯑꯗꯨꯔꯣꯝꯗ ꯑꯣꯏꯅ ꯂꯩꯕꯤꯕ꯭ꯔꯥ
ꯑ ꯑꯩꯁꯦ ꯄꯨꯂꯞ ꯑꯣꯏ ꯍꯥꯏꯇꯥꯔꯦꯅꯦ ꯕꯣꯔꯣ ꯃꯤꯁꯇ꯭ꯔꯤꯁꯨ ꯑꯣꯏ
ꯑꯣꯏꯅ ꯁꯨꯕꯤꯕ ꯏꯊꯟꯗꯅ ꯁꯨꯕꯤꯔꯤꯔ
ꯑ ꯑꯣ ꯑꯗꯨꯝ ꯃꯤ ꯑꯇꯣꯞꯄꯁꯨ ꯌꯥꯎꯋꯤ ꯑꯩꯈꯣꯏꯒꯤꯅ ꯑꯩꯒꯤꯅ ꯀꯃꯥꯏꯅ ꯇꯧꯒꯦ ꯍꯥꯏꯔ ꯀꯥꯟꯖꯤꯗ ꯑꯩꯈꯣꯏꯒꯤ ꯑ ꯃꯤ ꯑꯍꯨꯝꯒꯤ ꯄꯩꯁꯥ ꯐꯪꯕ ꯍꯥꯏꯇꯥꯔꯦ
ꯑꯣ ꯁꯣꯝꯅ ꯃꯐꯝꯖꯦ ꯂꯣꯝ ꯀꯟꯁꯟꯕ ꯍꯥꯏꯇꯥꯔꯦꯅꯦꯀꯣ
ꯑꯥ ꯑꯥ ꯑꯣꯏꯕ ꯕꯣꯔꯣ ꯃꯤꯁꯇ꯭ꯔꯤꯖꯨ ꯑꯣꯏꯕ ꯖꯨꯒꯥꯂꯤꯁꯨ ꯑꯣꯏꯇꯥꯔꯒꯗꯤ ꯑꯩꯈꯣꯏꯒꯤ ꯄꯩꯁꯥꯖꯦ ꯀꯥ ꯍꯦꯟꯅ ꯐꯪꯕ ꯍꯥꯏꯇꯔꯦ
ꯑꯣ ꯑ ꯁꯣꯝꯅ ꯑꯈꯣꯏꯒꯤ ꯑꯈꯣꯏꯒꯤ ꯑ ꯌꯨꯝ ꯀꯩ ꯁꯥꯕꯒꯤ ꯁꯤꯟꯐꯝꯁꯦ ꯄꯥꯏꯕꯤꯔꯕꯅꯤꯅꯀꯣ ꯍꯥꯏꯗꯤ ꯖꯨꯒꯥꯂꯤ ꯍꯥꯏꯕꯁꯤꯐꯥꯎ ꯈꯤꯇꯪ ꯍꯥꯏꯕꯗ ꯅꯨꯡꯉꯥꯏꯖꯗꯦꯕꯀꯣ ꯑꯗꯨꯅ ꯌꯨꯝ ꯀꯩ ꯁꯥꯕꯒꯤ ꯁꯤꯟꯐꯝ ꯑꯣꯏꯅ ꯍꯥꯏꯖꯔꯒꯦ ꯌꯨꯝ ꯀꯩ ꯁꯥꯕꯒꯤ ꯁꯤꯟ ꯐꯝꯁꯦ ꯄꯥꯏꯕ ꯀꯥꯟꯗ ꯑꯈꯣꯏꯒꯤ ꯌꯨꯝꯖꯦ ꯕꯤꯜꯗꯤꯡꯒꯨꯝꯕꯗꯤ ꯁꯥꯕ ꯍꯩꯕꯤꯕ꯭ꯔꯥ ꯅꯠꯇ꯭ꯔꯒꯅ ꯑꯈꯣꯏꯒꯤ ꯕꯤꯜꯗꯤꯡ ꯅꯠꯇꯕ ꯌꯨꯝ ꯑꯣꯏꯅ ꯁꯥꯕꯤꯕ꯭ꯔꯥ ꯅꯠꯇ꯭ꯔꯥ ꯑꯅꯤꯃꯛ ꯇꯧꯕ꯭ꯔꯥ ꯑꯗꯨꯝ
ꯎꯒꯤ ꯌꯨꯝ ꯑꯣꯏꯅ ꯁꯥꯖꯩꯌꯦ ꯑꯩꯖꯦ
ꯑꯣ ꯍꯥꯏꯔꯤꯕꯒꯩꯗꯣ ꯑꯝꯇ ꯇꯧꯗꯦ ꯎꯒꯤ ꯌꯨꯝ ꯑꯣꯏ ꯁꯥꯕꯤꯌꯦꯕꯀꯣ
ꯈꯣꯏꯒꯤ ꯎꯁꯤꯗꯤ ꯀꯗꯥꯏ ꯀꯗꯥꯏꯗꯒꯤ ꯂꯧꯋꯤ ꯑꯈꯣꯏꯒꯤ ꯎꯖꯤꯒꯤ ꯂꯧꯕꯝꯖꯤ ꯂꯩꯕ꯭ꯔꯥ ꯅꯠꯇ꯭ꯔꯒꯅ ꯁꯣꯝꯅ ꯑꯗꯨꯝ ꯎꯖꯤ ꯌꯥꯟꯕ ꯆꯠꯂꯒ ꯑꯗꯨꯝ ꯎꯖꯤ ꯄꯣꯔꯛꯑꯒ ꯁꯣꯝꯅ ꯑꯗꯨꯝ ꯁꯥꯕꯤꯕ꯭ꯔꯥ ꯅꯠꯇ꯭ꯔꯥ ꯀꯔꯝꯃꯥꯏ ꯇꯧꯕꯅꯣ
ꯎꯖꯦ ꯑꯩꯈꯣꯏꯒꯤ ꯑꯥ ꯆꯤꯡ ꯑꯆꯧ ꯑꯆꯧꯕ ꯂꯩꯔꯤꯗꯅ ꯃꯅꯤꯄꯨꯔꯗꯁꯨ ꯑꯈꯣꯏꯒꯤ ꯑꯗꯒꯤ ꯃꯥꯎꯟ ꯑꯥꯏꯁꯣ ꯀꯥꯏꯅ ꯑꯈꯣꯏꯒꯤ ꯆꯤꯡ ꯑꯆꯧ ꯑꯆꯧꯕ ꯎꯤꯁ ꯁꯤꯗꯒꯤ ꯑꯩꯅ ꯑ ꯑꯩꯒꯤ ꯏꯅꯥꯎꯅꯨꯄꯥ ꯑꯃꯒ ꯂꯩꯌꯦ ꯃꯥꯒ ꯇꯧꯔꯒ ꯑꯈꯣꯏꯒꯤ ꯁꯤꯡꯖꯤ ꯌꯥꯟꯕ ꯆꯠꯂꯦ ꯍꯥꯏꯇꯥꯔꯦ ꯑ ꯆꯍꯤ ꯑ ꯑꯃꯃꯝꯃꯗꯤ ꯆꯪꯉꯤ ꯑꯈꯣꯏ ꯁꯤꯡ ꯌꯥꯜꯂꯒ ꯄꯨꯊꯣꯔꯛꯄꯖꯦ ꯑꯗꯨꯗꯨꯅ ꯑꯗꯨꯝ ꯁꯤꯡꯁꯦ ꯑꯩꯅꯁꯨ ꯑ ꯁꯤ ꯁꯄ꯭ꯂꯥꯏ ꯇꯧꯖꯕ ꯑꯗꯨꯗꯨꯒ ꯁꯥꯕꯒꯤ ꯊꯕꯛꯁꯤꯁꯨ ꯑꯩꯅ ꯑꯗꯨꯝ ꯂꯧꯖꯕ ꯍꯥꯏꯇꯥꯔꯦ꯫ ꯌꯥꯟꯕꯒꯤ ꯊꯕꯛꯁꯤꯁꯨ ꯑꯩꯅ ꯑꯗꯨꯝ ꯇꯧꯖꯕ ꯑꯗꯨꯃꯥꯏꯅ ꯇꯧꯕꯅꯤꯅ ꯑꯩꯈꯣꯏꯒꯤ ꯀꯥꯟꯅꯩ ꯍꯥꯏꯇꯥꯔꯦꯅꯦ꯫
ꯍꯣꯏ ꯍꯣꯏ ꯎꯝ ꯁꯣꯝꯁꯦ ꯑꯩꯈꯣꯏ ꯍꯣꯏ ꯁꯤꯡꯁꯨ ꯌꯥꯟꯕ ꯆꯠꯄꯤ ꯑꯗꯨꯒ ꯆꯦꯛꯇꯣ ꯑꯩꯈꯣꯏꯒꯤ ꯌꯨꯝꯁꯨ ꯁꯥꯕꯤꯌꯦꯕꯀꯣ꯫ ꯑꯁꯤ ꯑꯩꯈꯣꯏꯒꯤ ꯅꯣꯡ ꯆꯤꯡꯒꯤ ꯐꯤꯕꯝ ꯐꯔꯛꯇꯕ ꯀꯥꯟꯗꯗꯤ ꯑꯩꯈꯣꯏ ꯊꯕꯛꯁꯦ ꯂꯦꯞ ꯄꯤꯕ꯭ꯔꯥ ꯅꯠꯇ꯭ꯔꯒꯅ ꯑꯗꯨꯝ ꯊꯕꯛꯁꯦ ꯃꯈꯥ ꯁꯠꯊꯕꯤꯕ꯭ꯔꯥ꯫
ꯑꯥ ꯅꯣꯡ ꯆꯤꯡ ꯐꯤꯕꯝ ꯂꯥꯛꯇꯥꯔꯒꯁꯨ ꯑꯩꯈꯣꯏ ꯑꯗꯨꯝ ꯆꯠꯊꯖꯩ ꯍꯥꯏꯇꯥꯔꯦ ꯑꯩꯈꯣꯏꯒꯤ ꯀꯣꯛꯇ ꯁꯥꯇꯤꯟ ꯌꯥꯎꯕ ꯇꯨꯄꯤ ꯑꯃ ꯂꯩꯗꯅ ꯑꯗꯨꯁꯦ ꯑꯗꯨꯁꯦ ꯑꯗꯨꯝ ꯀꯨꯞꯁꯜꯂꯒ ꯑꯩꯈꯣꯏꯒꯤ ꯁꯤꯡ ꯌꯥꯝꯕꯁꯦ ꯑꯗꯨꯝ ꯆꯠꯆꯩ ꯍꯥꯏꯇꯔꯦ꯫ ꯁꯥꯕꯁꯨ ꯑꯗꯨꯝ ꯑꯗꯨꯒꯤ ꯇꯨꯄꯤꯗꯣ ꯌꯥꯝꯅ ꯀꯥꯟꯅꯕ ꯑꯣꯏ ꯑꯗꯨꯗꯨꯅ ꯑꯗꯨꯝ ꯇꯨꯞꯄꯤꯁꯦ ꯁꯤꯁꯤꯅꯔꯒ ꯑꯩꯈꯣꯏ
ꯌꯨꯝ ꯁꯥꯕꯗꯁꯨ ꯁꯤꯖꯤꯟꯅꯖꯕ ꯍꯥꯏꯇꯥꯔꯦ
ꯑ ꯑꯗꯨ ꯑꯣꯏꯔꯒ ꯍꯣꯏ ꯑꯩꯈꯣꯏꯒꯤ ꯑꯉꯥꯡ ꯍꯧꯖꯤꯗꯤ ꯑꯩꯈꯣꯏꯒꯤ ꯁ꯭ꯀꯨꯜ ꯇꯝꯕ ꯌꯥꯎꯔꯕ꯭ꯔꯥ ꯑꯉꯥꯡ ꯇꯔꯥꯁꯨ ꯂꯩ ꯍꯥꯏꯕꯤꯔꯝꯅꯤꯅ꯫ ꯑꯩꯈꯣꯏꯒꯤ ꯅꯠꯇ꯭ꯔꯒꯅ ꯑꯉꯥꯡ ꯇꯔꯥꯃꯛꯁꯦ ꯁ꯭ꯀꯨꯜ ꯑꯝꯇ ꯇꯝꯍꯟꯗꯕ꯫
ꯑꯥ ꯁ꯭ꯀꯨꯜꯃꯛꯇꯤ ꯊꯥꯖꯗ꯭ꯔꯦ ꯍꯥꯏꯇꯥꯔꯦ꯫ ꯑꯩꯈꯣꯏꯒꯤ ꯑꯍꯣꯏ ꯁ꯭ꯀꯨꯜ ꯊꯥꯏ ꯍꯥꯏꯗꯤ ꯑꯉꯥꯡ ꯇꯔꯥꯁꯦ ꯑꯩꯈꯣꯏꯒꯤ ꯑꯃꯨꯛꯇ ꯌꯣꯛꯄ ꯑꯣꯏꯖꯕꯅꯤꯅ ꯑꯩꯈꯣꯏ ꯁ꯭ꯀꯨꯜꯁꯦ ꯁꯔꯀꯥꯔꯒꯤꯁꯤꯗ ꯑꯩꯈꯣꯏꯒꯤ ꯄ꯭ꯔꯥꯏꯃꯥꯔꯤ ꯍꯦꯛ ꯀꯔꯤ ꯄ꯭ꯔꯥꯏꯃꯔꯤ ꯁ꯭ꯀꯨꯜ ꯍꯏꯅ ꯂꯩꯖꯩꯗꯅ꯫ ꯑꯗꯨꯗ ꯄꯨꯂꯞ ꯊꯥꯔꯦ ꯍꯥꯏꯇꯥꯔꯦ ꯑꯗꯨꯗꯨꯅ ꯃꯤꯡ ꯆꯟꯕ ꯃꯇꯝꯁꯤꯁꯨ ꯃꯣꯏ ꯇꯔꯥ ꯇꯔꯥꯒꯤ ꯑꯗꯨꯝ ꯆꯟꯖꯔꯦ ꯍꯥꯏꯇꯥꯔꯦ꯫
ꯎꯝ ꯁꯣꯝꯁꯦ ꯑꯩꯈꯣꯏꯒꯤ ꯑꯉꯥꯡꯁꯤꯡꯁꯦ ꯑꯩꯈꯣꯏꯒꯤ ꯃꯤꯡ ꯆꯟꯕ ꯈꯣꯠꯄꯁꯦ ꯈꯤꯇꯪ ꯋꯥꯕ ꯐꯅꯕ ꯑꯩꯈꯣꯏꯒꯤ ꯒꯣꯕꯔꯃꯦꯟ ꯁ꯭ꯀꯨꯜꯗ ꯇꯝꯍꯟꯒꯦ ꯍꯥꯏꯕꯒꯤ ꯋꯥꯈꯜꯂꯣꯟꯒꯗꯤ ꯈꯟꯕꯤꯕ꯭ꯔꯥ ꯅꯠꯇ꯭ꯔꯒꯅ ꯃꯁꯤ ꯇꯝꯍꯟꯗ꯭ꯔꯤꯕꯒꯤ ꯃꯔꯝꯁꯤꯅ ꯀꯔꯤꯒꯤꯅꯣ?
ꯑꯥ ꯒꯣꯕꯔꯃꯦꯟ ꯁ꯭ꯀꯨꯜ ꯑꯣꯏꯒꯗꯣꯏꯅꯦ ꯑꯩꯅ ꯉꯁꯥꯏ ꯄ꯭ꯔꯥꯏꯃꯥꯔꯤ ꯁ꯭ꯀꯨꯜꯅ ꯍꯥꯏꯈꯤꯕꯗꯣ꯫
ꯑꯣ ꯁꯣꯝꯅ ꯄ꯭ꯔꯥꯏꯃꯥꯔꯤ ꯁ꯭ꯀꯨꯜꯗ ꯇꯝꯍꯜꯂꯦ ꯑꯗꯨꯗꯤ ꯒꯣꯔꯃꯦꯟꯒꯤ ꯁ꯭ꯀꯨꯜ ꯑꯣꯏꯇꯥꯔꯒꯗꯤ ꯑꯩꯈꯣꯏꯒꯤ ꯑꯉꯥꯡꯁꯤꯡꯒꯤ ꯑꯣꯏꯕ ꯃꯄꯣꯠ ꯃꯆꯩ ꯃꯌꯥꯝ ꯄꯤꯊꯔꯛ ꯑꯝꯃꯅꯤ ꯑꯉꯥꯡꯒꯤ ꯑꯣꯏꯕ ꯑꯩꯈꯣꯏ ꯆꯥꯅ ꯊꯛꯅꯕ ꯃꯌꯥꯝ ꯄꯤꯊꯔꯛꯄ ꯀꯔꯝꯃꯥꯏꯅ ꯇꯧꯏ꯫
ꯑꯥ ꯄꯤꯗꯔꯛꯏ ꯄꯤꯗꯔꯛꯑꯦ ꯍꯥꯏꯗꯤ ꯑꯉꯥꯡꯈꯩꯁꯤꯗ ꯑꯩꯅ ꯊꯥꯗꯣꯛꯆꯔꯤꯁꯤꯅ ꯀꯔꯤꯒꯤꯅꯣ ꯍꯥꯏꯔ ꯀꯥꯟꯗ ꯃꯣꯏꯅ ꯉꯁꯥꯏꯒꯤ
ꯆꯥꯛ ꯌꯦꯟꯁꯥꯡꯁꯦ ꯑꯩꯈꯣꯏꯒꯤ ꯑꯩꯈꯣꯏꯗꯤ ꯑꯩꯅ ꯉꯁꯥꯏ ꯑꯩꯅ ꯍꯥꯏꯖꯈꯤꯕꯗꯣ꯫ ꯕꯣꯔꯥ ꯑꯃꯁꯨꯡ ꯅꯣꯡ ꯅꯣꯡꯃ ꯆꯠꯆꯗꯦ꯫ ꯃꯔꯝ ꯑꯁꯤꯅ ꯑꯩꯈꯣꯏꯒꯤ ꯀꯩꯗꯧꯒꯦ ꯍꯥꯏꯔ ꯀꯥꯟꯁꯤꯗ ꯑꯩꯈꯣꯏꯒꯤ ꯑꯉꯥꯡ ꯑꯁꯦ ꯌꯨꯝꯗ ꯀꯔꯤꯒꯨꯝꯕ ꯃꯇꯝꯗ ꯍꯥꯏꯗꯤ ꯁꯦꯟꯊꯣꯛꯁꯦ ꯂꯩꯔꯛꯇꯕꯅ ꯃꯔꯝ ꯑꯣꯏꯔꯒ ꯑꯩꯈꯣꯏꯒꯤ ꯂꯩꯕ ꯉꯝꯃꯛꯇꯕꯁꯨ ꯌꯥꯎꯋꯦ꯫
ꯃꯔꯝ ꯑꯁꯤꯅ ꯑꯩꯈꯣꯏꯅ ꯀꯩꯗꯧꯒꯦ ꯍꯥꯏꯔ ꯀꯥꯟꯁꯤꯗ ꯑꯉꯥꯡꯁꯦ ꯉꯁꯥꯏꯒꯤ ꯄ꯭ꯔꯥꯏꯃꯥꯔꯤ ꯁ꯭ꯀꯨꯜꯁꯤꯗ ꯊꯥ ꯇꯥꯔꯒꯗꯤ ꯑꯩꯈꯣꯏꯒꯤ ꯃꯣꯏꯒꯤ ꯆꯥꯅ ꯊꯛꯅꯕꯁꯤ ꯌꯥꯝꯅ ꯐꯖꯅ ꯄꯤꯕ ꯍꯥꯏꯇꯥꯔꯦ ꯍꯋꯥꯏꯕꯨ ꯑꯣꯏꯔꯣ ꯑꯗꯨꯗꯒꯤ ꯆꯥꯛꯄꯨ ꯑꯣꯏꯔꯣ ꯐꯖꯅ ꯄꯤꯕ ꯃꯣꯏꯅ
ꯑꯣ ꯁꯣꯝꯁꯨ ꯑꯩꯈꯣꯏꯒꯤ ꯑꯥ ꯀꯔꯤꯒꯨꯝꯕ ꯀꯥꯟꯗ ꯑꯩꯈꯣꯏꯒꯤ ꯑꯉꯥꯡꯁꯦ ꯂꯧꯕ ꯆꯠꯄ ꯍꯥꯏꯇꯥꯔꯦꯅꯦꯀꯣ ꯑꯩꯈꯣꯏꯒꯤ ꯂꯧꯕ ꯆꯠꯄ ꯁꯥꯔꯒ ꯑꯩꯈꯣꯏꯒꯤ ꯃꯤꯗ ꯗꯦꯒꯤ ꯃꯤꯜ ꯃꯇꯝ ꯄꯤꯖꯕ ꯃꯇꯝꯁꯤ ꯌꯧꯔꯛꯄ ꯀꯥꯟꯗ ꯁꯣꯝꯁꯨ ꯆꯥꯛ ꯂꯥꯝꯕꯒꯤ ꯍꯦꯛ ꯂꯧꯕ ꯆꯠꯄ ꯁꯥꯖꯤꯟꯅꯔꯒ ꯆꯥꯛ ꯆꯥꯕ ꯆꯠꯊꯣꯔꯛꯄꯁꯨ ꯌꯥꯎꯕ ꯌꯥꯎꯕ꯭ꯔꯥ
ꯑꯥ ꯌꯥꯎꯋꯦ ꯌꯥꯎꯋꯦ ꯍꯥꯏꯗꯤ ꯍꯣꯏ ꯑꯗꯨꯒꯤꯁꯨ ꯃꯔꯝ ꯑꯣꯏꯔꯒꯅꯤ ꯑꯩꯅ ꯉꯁꯥꯏꯅ ꯍꯥꯏꯖꯈꯤꯕꯗꯣ ꯍꯥꯏꯗꯤ
ꯍꯣꯏ ꯍꯣꯏ
ꯂꯥꯏꯔꯕ ꯏꯃꯨꯡꯗ ꯄꯣꯛꯎꯨꯕꯅ ꯑꯩꯈꯣꯏꯒꯤ
ꯍꯣꯏ ꯍꯣꯏ
ꯈꯤꯇꯪ ꯍꯥꯏꯗꯤ ꯄꯩꯁꯥ ꯅꯨꯡꯁꯥ ꯐꯔꯛ ꯃꯇꯝ ꯇꯥꯔꯛꯄ ꯃꯇꯝꯗ ꯑꯩꯈꯣꯏꯒꯤ ꯆꯔꯥꯁꯦ ꯑꯗꯨꯝ ꯍꯦꯟꯕꯁꯨ ꯌꯥꯎꯋꯦ ꯍꯥꯏꯇꯥꯔꯦꯅꯦ ꯑꯗꯨꯗꯨꯅ ꯆꯔꯥꯁꯤ ꯍꯦꯟꯗꯅꯕ ꯑꯩꯈꯣꯏꯅ ꯍꯥꯏꯗꯤ ꯅꯣꯡꯃꯗ ꯆꯥꯔ ꯑꯅꯤ ꯆꯥꯕꯗꯣ ꯑꯌꯨꯛꯀꯤ ꯁ꯭ꯀꯨꯜ ꯆꯠꯄꯁꯤꯗ ꯑꯉꯥꯡꯈꯩꯒꯤ ꯃꯇꯨꯡ ꯏꯟꯅꯔꯒ ꯍꯥꯏꯇꯥꯔꯦꯅꯦ ꯃꯣꯏ ꯊꯤꯟꯕ ꯁꯥꯔꯒ ꯊꯤꯟꯕ ꯁꯥꯔꯒ ꯉꯁꯥꯏ ꯏꯅꯦ ꯑꯗꯨꯁꯨ ꯍꯥꯏꯗꯤ ꯃꯣꯏꯅ ꯆꯥꯈꯤꯁꯤ ꯂꯥꯛꯑꯣꯅꯦ ꯍꯥꯏꯅ ꯍꯥꯏꯐꯦꯠ ꯍꯥꯏꯔꯛꯄꯗꯨꯗ ꯑꯗꯨꯝ ꯆꯪꯁꯜꯂꯒ ꯑꯩꯈꯣꯢꯁꯨ ꯆꯥꯕ ꯌꯥꯎꯍꯧ ꯇꯥꯔꯒꯗꯤ ꯅꯣꯡꯃꯒꯤ ꯄꯩꯁꯥꯁꯦ ꯁꯦꯞ ꯑꯣꯏꯒꯗꯧꯔꯤꯕ ꯃꯔꯝ ꯑꯗꯨꯅ ꯍꯣꯏ ꯑꯗꯨꯒꯤꯁꯨ ꯀꯥꯟꯅꯕꯗꯨ ꯌꯦꯡꯉꯒ ꯑꯗꯨꯃꯥꯏꯅ ꯇꯧꯖꯈꯤꯕꯅꯦ
ꯑꯤ ꯁꯣꯝꯗꯤ ꯑꯩꯈꯣꯏꯒꯤ ꯍꯋꯥꯢ ꯃꯥꯒꯤ ꯒꯣꯔꯃꯦꯟ ꯁ꯭ꯀꯨꯜꯗ ꯊꯥꯕꯤꯌꯦꯅ ꯇꯥꯖꯩꯀꯣ ꯑꯥ ꯁꯣꯝꯁꯦ ꯑꯩꯈꯣꯏꯒꯤ ꯀ꯭ꯂꯥꯁ ꯀꯌꯥꯐꯧꯛꯇꯤ ꯇꯝꯕꯤꯔꯛꯑꯒꯦ ꯅꯠꯇ꯭ꯔꯒꯅ ꯀ꯭ꯂꯥꯁ ꯇꯥꯝꯃꯛꯇꯕꯔꯥ
ꯑꯩꯁꯦ ꯗꯣꯛꯇꯔꯦꯠ ꯂꯣꯏꯖꯔꯦ
ꯑꯣ ꯍꯣꯏ ꯗꯣꯛꯇꯔꯦꯠ ꯂꯣꯏꯖꯕ ꯂꯣꯏꯖꯔꯦ ꯑꯗꯨꯒ ꯀꯔꯝ ꯍꯥꯏꯅ ꯗꯣꯛꯇꯔꯦꯠ ꯑꯃꯅ ꯑꯩꯈꯣꯏꯒꯤ ꯖꯨꯒꯥꯂꯤꯒꯤ ꯁꯤꯟꯐꯝꯁꯤꯗ ꯇꯥꯔꯛꯈꯤꯕꯅꯣ ꯍꯥꯏꯕꯒꯤ ꯋꯥꯔꯤ ꯃꯅꯨꯡꯗ ꯑꯩꯈꯣꯏꯒꯤ ꯅꯨꯡꯒꯤ ꯑꯣꯏꯕ ꯋꯥꯔꯤ ꯂꯩꯇꯕ꯭ꯔꯥ ꯅꯠꯇ꯭ꯔꯒꯅ ꯗꯣꯛꯇꯔꯦꯠ ꯇꯝꯃꯨꯔꯒ ꯊꯕꯛ ꯐꯪꯗꯕ ꯍꯥꯏꯕꯗꯨ ꯑꯣꯏꯗꯣꯔꯤꯕ꯭ꯔꯥ
ꯑꯗꯨꯃꯛꯇꯤ ꯍꯥꯏꯕꯗꯤ ꯌꯥꯗꯦ ꯍꯥꯏꯗꯤ ꯊꯕꯛꯁꯦ ꯃꯌꯥꯝꯗꯤ ꯐꯪꯉꯦ ꯍꯥꯏꯇꯥꯔꯦꯅꯦ
ꯑꯗꯨꯗꯨꯒ ꯑꯩꯅ ꯊꯥꯏꯅ ꯍꯥꯏꯗꯤ ꯑꯩꯈꯣꯏꯒꯤ ꯁ꯭ꯀꯨꯜꯒꯤ ꯂꯥꯏꯔꯤꯛꯁꯤꯗ ꯏꯔꯛꯄ ꯃꯇꯝꯗ ꯑꯩꯈꯣꯏꯒꯤ ꯑꯦꯝ ꯏꯟ ꯂꯥꯏꯐ ꯁꯤ ꯀꯔꯤꯅꯣꯅ ꯏꯔꯛꯄ ꯃꯇꯝꯗ ꯑꯩꯅ ꯀꯥꯔꯄꯦꯟꯇꯔ ꯀꯥꯔꯄꯦꯟꯇꯔꯅ ꯏꯔꯛꯈꯤꯕ ꯃꯇꯝꯁꯤꯗ ꯑꯗꯨꯗꯨꯅ ꯑꯩꯈꯣꯏꯒꯤ ꯌꯨꯝ ꯀꯩ ꯁꯥꯕ ꯌꯥꯝ ꯄꯥꯝꯖꯕ ꯍꯥꯏꯇꯥꯔꯦꯅꯦ ꯍꯥꯏꯗꯤ ꯎ ꯎꯒꯤ ꯊꯕꯛ ꯁꯨꯕ ꯑꯗꯨꯝꯕ ꯃꯌꯥꯝꯁꯦ ꯑꯩ ꯌꯥꯝ ꯄꯥꯝꯖꯕ ꯑꯗꯨꯗꯨꯅ ꯑꯗꯨꯒꯤ ꯄꯦꯁꯟꯗꯨ ꯂꯩꯕꯅꯤꯅ ꯑꯩꯈꯣꯏꯒꯤ ꯑꯥ ꯀꯩꯅꯣꯔꯣꯝꯗ ꯑꯣꯏꯅ ꯑꯣꯟꯁꯤꯟꯖꯈꯤꯕ ꯍꯥꯏꯇꯥꯔꯦ
ꯑꯩꯈꯣꯏꯒꯤ ꯖꯨꯒꯥꯂꯤ ꯁꯤꯟꯐꯥꯝꯗ ꯑꯣꯟꯁꯤꯟꯖꯈꯤꯕꯅꯦꯕꯀꯣ
ꯑꯥ ꯑꯥ ꯑꯥ ꯃꯥꯅꯦ ꯃꯥꯅꯦ
ꯑꯥ ꯌꯥꯝ ꯐꯕ ꯋꯥꯈꯜꯂꯣꯟꯅꯤ ꯑꯩꯈꯣꯏꯒꯤ ꯏꯁꯥꯒꯤ ꯑꯄꯥꯝꯕ ꯆꯠꯄ ꯍꯥꯏꯕꯁꯦ ꯑꯩꯈꯣꯏꯒꯤ ꯃꯤ ꯈꯨꯗꯤꯡꯃꯛꯅ ꯉꯝꯅꯕ ꯊꯕꯛ ꯅꯠꯇꯦ ꯗꯣꯛꯇꯔꯦꯠ ꯑꯃꯅ ꯑꯩꯈꯣꯏꯒꯤ ꯖꯨꯒꯥꯂꯤ ꯑꯣꯏ ꯍꯥꯏꯕꯁꯤ ꯑꯩꯈꯣꯏ ꯇꯝꯖꯅꯤꯡꯉꯥꯏꯅꯦꯕ ꯅꯠꯇ꯭ꯔꯥ ꯃꯌꯥꯝ ꯇꯨꯡꯗ ꯍꯧꯔꯛꯀꯗꯧꯔꯤꯕ ꯅꯍꯥꯁꯤꯡꯅ
ꯃꯥꯅꯦ ꯃꯥꯅꯦ ꯍꯥꯏꯗꯤ ꯍꯧꯖꯤꯛ ꯐꯥꯎꯒꯤ ꯑꯣꯏꯅꯗꯤ ꯍꯥꯏꯗꯤ ꯍꯧꯔꯛꯏꯕ ꯑꯩꯈꯣꯏꯒꯤ ꯗꯣꯛꯇꯔꯦꯠ ꯀꯥꯡꯕꯨꯒꯩꯁꯦ ꯑꯩꯈꯣꯏꯒꯤ ꯊꯕꯛ ꯑꯆꯧꯕ ꯇꯧꯕꯒꯨꯝꯕ ꯑꯗꯒꯤ ꯑꯥ ꯁꯥꯏꯟꯇꯤꯁ ꯑꯣꯏꯈꯤꯕꯒꯨꯝꯕ ꯍꯥꯏꯕꯖꯤ ꯑꯗꯨꯝ ꯑꯐꯥꯎ ꯑꯐꯥꯎꯕ ꯃꯤ ꯉꯥꯛꯇ ꯑꯣꯏꯅꯈꯤꯕ ꯑꯣꯏꯅ ꯇꯧꯕ ꯍꯥꯏꯇꯥꯔꯦꯅꯦ ꯑꯗꯨꯗꯨꯒ ꯃꯁꯥꯒꯤ ꯄꯦꯁꯟꯁꯦ ꯍꯦꯛꯇ ꯀꯥꯎꯊꯣꯛꯆꯕ ꯍꯥꯏꯇꯥꯔꯦ ꯑꯩꯒꯤ ꯄꯥꯝꯖꯔꯤꯁꯤ ꯀꯔꯤꯅꯣꯁꯦ ꯑꯥ ꯈꯪꯍꯧꯗꯕꯅ ꯃꯔꯝ ꯑꯣꯏꯔꯒ ꯃꯣꯏꯁꯨ ꯑꯗꯨꯃꯥꯏꯅ ꯊꯕꯛꯁꯦ ꯆꯪꯅꯈꯤꯕꯅꯦꯕ ꯑꯗꯣ ꯑꯩꯗꯤ ꯃꯣꯏꯅ ꯇꯧꯅꯔꯤꯁꯤꯗꯒꯤ ꯈꯤꯇꯪ ꯇꯣꯞ ꯇꯣꯞꯄ ꯇꯣꯈꯥꯏꯕ ꯑꯃ ꯇꯧꯒꯦꯅ ꯈꯟꯈꯤꯕ ꯋꯥꯈꯜꯂꯣꯟꯁꯤꯗ
ꯎꯝ
ꯑꯗꯨꯗꯨꯅ ꯊꯕꯛꯁꯦ ꯃꯌꯥꯝꯗꯤ ꯂꯥꯛꯇꯤ ꯂꯥꯛꯄ ꯍꯥꯏꯗꯤ ꯇꯧꯕꯤꯔꯨ ꯂꯥꯛꯑꯣꯅ ꯑꯗꯨꯗꯨꯕꯨ ꯑꯩꯅ ꯄꯥꯝꯖꯗꯕꯅ ꯃꯔꯝ ꯑꯣꯏꯔꯕꯅꯤꯅ ꯍꯌꯦꯡ ꯆꯪꯉꯨꯕ ꯃꯇꯝꯗ ꯑꯩꯒꯤ ꯍꯥꯏꯗꯤ ꯇꯧꯅꯤꯡꯗꯕ ꯇꯥꯔꯒꯗꯤ ꯑꯩꯈꯣꯏꯒꯤ ꯊꯕꯛꯁꯤꯗꯁꯨ ꯃꯥꯏꯄꯨꯅꯅꯕ ꯍꯣꯠꯅꯕ ꯉꯝꯃꯣꯏꯗꯕꯅꯤꯅ ꯑꯩꯈꯣꯏꯒꯤ ꯑꯩꯒꯤꯅ ꯄꯥꯝꯖꯔꯤꯕ ꯑꯩꯈꯣꯏꯒꯤ ꯎ ꯁꯨꯕꯒꯤ ꯊꯕꯛꯁꯦ ꯁꯤꯗ ꯑꯣꯏꯅ ꯑꯣꯟꯁꯤꯟꯖꯒꯦ
ꯍꯣꯏ ꯍꯣꯏ ꯌꯥꯝ ꯐꯩ ꯑꯗꯨꯗꯤ ꯑꯩꯈꯣꯏꯒꯤ ꯇꯨꯡꯗ ꯍꯧꯔꯛꯀꯗꯣꯔꯤꯕ ꯑꯩꯈꯣꯏꯒꯤ ꯏꯆꯥ ꯏꯁꯨꯁꯤꯡꯗꯀꯣ ꯑꯩꯈꯣꯏꯒꯤ ꯁꯣꯝꯅ ꯑꯩꯈꯣꯏꯒꯤ ꯖꯨꯀꯥꯂꯤꯒꯤ ꯁꯤꯟꯐꯝꯁꯦ ꯇꯧꯔꯤꯅꯤꯅ ꯑꯩꯈꯣꯏꯒꯤ ꯁꯣꯝꯒꯤ ꯏꯆꯥ ꯏꯁꯨꯁꯤꯡꯁꯨ ꯖꯨꯀꯥꯂꯤ ꯁꯤꯟꯐꯝꯁꯦ ꯑꯗꯨꯝ ꯇꯧꯍꯟꯅꯤꯡꯕ꯭ꯔꯥ ꯅꯠꯇ꯭ꯔꯒꯅ ꯀꯔꯤ ꯀꯔꯤꯗꯤ ꯑꯣꯏꯍꯟꯅꯤꯡꯉꯤ
ꯃꯈꯣꯏ ꯇꯔꯥꯁꯤꯗ ꯑꯩꯅ ꯍꯧꯖꯤꯛ ꯍꯥꯏꯔꯤꯁꯦ ꯑꯩꯈꯣꯏꯒꯤ ꯑꯥ ꯖꯨꯒꯥꯂꯤ ꯑꯣꯏꯅꯤꯡꯕ ꯀꯥꯡꯕꯨꯈꯩꯅ ꯑꯣꯏꯌꯨ ꯑꯩꯅ ꯍꯥꯏꯔꯤꯁꯦ ꯑꯗꯨꯒꯤ ꯁꯥꯏꯟꯇꯤꯁ ꯑꯣꯏꯅꯤꯡꯕ ꯀꯥꯡꯕꯨꯈꯩꯅ ꯑꯣꯏꯌꯨ ꯑꯗꯨꯗꯨꯅ ꯃꯣꯏ ꯃꯣꯏꯒꯤ ꯑꯄꯥꯝꯕꯗꯨ ꯑꯣꯏꯅ ꯄꯤꯊꯣꯛꯆꯔꯦ ꯍꯥꯏꯇꯥꯔꯦꯅꯦ
ꯑꯣ ꯑꯩꯈꯣꯏꯒꯤ ꯑꯉꯥꯡ ꯇꯔꯥꯁꯤꯒꯤ ꯃꯅꯨꯡꯁꯤꯗ ꯑꯩꯈꯣꯏꯒꯤ ꯖꯨꯒꯥꯥꯂꯤ ꯑꯣꯏꯅꯤꯡꯕ ꯑꯉꯥꯡꯗꯤ ꯀꯌꯥꯗꯤ ꯌꯥꯎꯔꯦ
ꯃꯈꯣꯏ ꯇꯔꯥꯁꯤꯒꯤ ꯃꯅꯨꯡꯁꯤꯗ ꯑꯇꯣꯝꯕꯁꯦ ꯑꯇꯣꯝꯕꯒ ꯑꯩꯈꯣꯏꯒꯤ ꯇꯔꯨꯛ ꯁꯨꯕ ꯑꯉꯥꯡ ꯑꯩꯒꯤ ꯏꯆꯥꯅꯨꯄꯥ ꯇꯔꯨꯛ ꯁꯨꯕ ꯃꯉꯥꯜꯗꯣ ꯃꯉꯥꯜꯁꯤꯒ ꯉꯁꯥꯏꯒꯤ ꯑꯇꯣꯝꯕ ꯑꯩꯈꯣꯏꯒꯤ ꯇꯣꯝꯕꯁꯤꯒ ꯃꯈꯣꯏ ꯑꯅꯤꯁꯦ ꯀꯥ ꯍꯦꯟꯅ ꯑꯩꯒꯤ ꯃꯑꯣꯡꯁꯦ ꯄꯥꯝꯖꯩ ꯄꯥꯝꯖꯩꯅ ꯑꯗꯨꯃꯥꯏꯅ ꯍꯥꯏꯗꯤ ꯍꯥꯏꯕꯤꯌꯦ ꯑꯗꯨꯗꯨꯅ ꯃꯕꯥꯅꯤ ꯑꯃꯗꯤ ꯌꯥꯎꯔꯦ ꯑꯗꯨꯗꯨꯒ ꯑꯇꯣꯞꯄ ꯂꯦꯝꯍꯧꯔꯤꯕ ꯅꯤꯄꯥꯥꯟꯁꯤꯗꯤ ꯈꯔ ꯑꯃꯅ ꯁꯥꯏꯟꯇꯤꯁ ꯑꯣꯏꯒꯦ ꯍꯥꯏꯕ ꯌꯥꯎ ꯈꯔ ꯑꯃꯅ ꯑꯩ ꯁꯤꯐꯥꯏ ꯑꯣꯏꯅꯤ ꯍꯥꯏꯕ ꯌꯥꯎ ꯈꯔ ꯑꯃꯅ ꯑꯩ ꯄꯨꯂꯤꯁ ꯑꯣꯏꯅꯤ ꯍꯥꯏꯕ ꯌꯥꯎ ꯈꯔ ꯑꯃꯅ ꯑꯩ ꯗꯣꯛꯇꯔ ꯑꯣꯏꯅꯤ ꯌꯥꯎ ꯍꯥꯏꯕ ꯌꯥꯎ ꯃꯣꯏ ꯃꯈꯜ ꯃꯈꯜ ꯌꯥꯝꯃꯦ ꯍꯥꯏꯇꯥꯔꯦꯅꯦ ꯑꯩꯈꯣꯏ ꯃꯈꯜ